ꯑ
ꯇꯥꯔꯤꯅꯣ
ꯀꯩꯁꯨ ꯇꯧꯗꯦ ꯅꯪꯗꯤ
ꯁ꯭ꯀꯨꯜ ꯆ꯭ꯔꯣꯅꯥ
ꯆ ꯊꯦꯡꯉꯁꯤ
ꯅꯪꯗꯤ ꯆꯠꯇ꯭ꯔꯣ ꯁ꯭ꯀꯨꯜ
ꯑꯩ ꯆꯠꯇꯦꯅꯦ
ꯀꯩꯒꯤꯅꯣ ꯆꯠꯄ ꯌꯥꯗ꯭ꯔꯣ
ꯉꯁꯤꯗꯣ ꯇꯜꯂꯒ ꯆꯟꯅꯤꯡꯉꯥꯏꯗꯣ ꯋꯦꯗꯔꯗꯣ ꯍꯥꯥ ꯋꯦꯗꯔꯗꯨ ꯇꯟꯒ ꯍꯔꯇ꯭ꯔꯦ ꯋꯦꯗꯔ ꯋꯦꯗꯔ ꯐꯠꯇꯕꯒꯤ ꯑꯩꯁꯨ ꯆꯥꯅꯤꯡꯗ꯭ꯔꯦꯕ ꯅꯨꯡꯁꯥ ꯁꯥꯕꯒꯨꯝ ꯇꯧꯕꯗꯣ
ꯑꯣ ꯑꯩꯁꯨ ꯑꯩ ꯄꯨꯡ ꯅꯥꯕ ꯑꯗꯨꯒꯤ ꯆꯠꯅꯤꯡꯗꯕ ꯉꯁꯤ
ꯐꯔꯦꯅꯦ ꯀꯔꯤ ꯏꯟꯁꯥꯡ ꯆꯥꯕ꯭ꯔꯣ ꯉꯁꯤꯦ
ꯉꯁꯤ ꯑꯌꯨꯛꯀꯤꯗꯣ ꯍꯋꯥꯏ ꯆꯥꯏ ꯅꯪꯗꯤ
ꯑꯩꯗꯤ ꯀꯥꯡꯁꯣꯏ ꯆꯥꯏꯑꯦ
ꯀꯥꯡꯁꯣꯏ ꯑꯣ ꯍꯥꯎꯋꯏꯅꯦ ꯀꯥꯡꯁꯣꯏꯗꯤ ꯑꯍꯥꯎꯕꯅꯤꯅꯦ ꯀꯅꯥꯅ ꯊꯣꯡꯉꯤꯅꯣ
ꯑꯩꯅ ꯊꯣꯡꯕꯅꯤ ꯀꯩꯅꯣ ꯑꯩꯅ ꯊꯣꯡꯉꯗꯤ ꯀꯅꯥꯅ ꯊꯣꯡꯒꯗ꯭ꯔꯥ
ꯑꯁ ꯅꯪ ꯀ꯭ꯂꯥꯁꯁꯨ ꯆꯥꯛꯁꯨ ꯊꯣꯡ ꯋꯥꯔꯝꯒꯅꯤꯍꯦ ꯑꯗꯨꯗꯤ
ꯄꯨꯟꯁꯤ ꯍꯥꯏꯕꯗꯤ ꯃꯈꯜ ꯃꯊꯦꯜꯅꯤ ꯀꯩꯅꯣ ꯋꯥꯕꯁꯨ ꯊꯦꯡꯅꯒꯅꯤ ꯋꯥꯗꯕꯁꯨ ꯊꯦꯡꯅꯒꯅꯤ
ꯃꯥꯅꯤ ꯃꯥꯅꯤ ꯑꯗꯨꯗꯤ ꯑꯩꯗꯤ ꯑꯁ ꯈꯨꯅꯨꯡꯉꯥꯏ ꯑꯃꯅꯦ ꯁꯤꯗ ꯆꯥꯛ ꯆꯥꯔꯒ ꯑꯃꯨ ꯇꯨꯝ ꯅꯨꯡꯉꯥꯏꯔꯦ ꯅꯨꯡꯉꯥꯏꯔꯦ ꯑꯩꯒꯤ ꯄꯨꯟꯁꯤꯗꯤ
ꯑꯁ ꯑꯩ ꯉꯁꯤꯗꯣ ꯀꯣꯛ ꯆꯤꯛꯄ ꯀꯣ
ꯑꯥ
ꯀꯣꯛ ꯆꯤꯛꯂꯒ ꯑꯩꯗꯣ ꯀꯣꯛ ꯀꯣꯛ ꯇꯨꯝꯊꯣꯛꯑꯒ ꯀꯣꯛꯇꯣ ꯑꯃꯨꯛ ꯅꯥꯕ ꯑꯃꯨꯛ ꯍꯤꯗꯥꯛ ꯆꯥꯥꯁꯟꯈꯤꯕꯅꯦ ꯍꯧꯖꯤꯛ
ꯑꯣ ꯆꯥꯛꯇꯤ ꯊꯣꯡꯕ ꯉꯝ ꯗ꯭ꯔꯣ ꯁꯥꯀꯤ ꯑꯩ ꯊꯣꯡꯕ ꯉ
ꯆꯥꯛ ꯊꯣꯡꯗ꯭ꯔꯤꯌꯦ
ꯊꯣꯡꯕ ꯉꯝꯒꯗ꯭ꯔꯣ ꯍꯥꯏꯕꯅꯦ
ꯈꯪꯗꯦꯗ ꯉꯝꯒꯗ꯭ꯔꯥ ꯉꯝꯃꯣꯏꯗ꯭ꯔꯥ
ꯑꯣꯥ
ꯅꯪꯗꯤ ꯀꯃꯥꯏꯅ ꯇꯧꯔꯒ ꯂꯩꯒꯦ ꯍꯧꯖꯤꯛ
ꯍ ꯍꯧꯖꯤꯛ ꯆꯠꯂꯒ ꯑꯁ ꯇꯧꯔꯤꯅꯤꯅꯦ ꯅꯪꯕꯨ
ꯑꯣ
ꯅꯥꯛꯅꯥ ꯂꯩꯔꯤꯅꯣ
ꯏꯊꯟꯇꯅꯦ ꯂꯩꯔꯤꯕ
ꯑꯣ ꯅꯨꯡꯉꯥꯏꯔꯤꯀꯣ
ꯅꯨꯡꯉꯥꯏꯔꯤ ꯍꯥꯏꯕ ꯇꯥꯔꯦ ꯀꯩꯅꯣ ꯅꯨꯡꯉꯥꯏꯕ꯭ꯔꯥ ꯅꯨꯡꯉꯥꯏꯕ ꯇꯝꯊꯣꯛꯏꯅꯦ ꯄꯨꯟꯁꯤꯁꯦ
ꯑꯗꯨꯅꯦ ꯅꯣꯡꯃ ꯀꯣꯏꯕ ꯆꯠꯁꯦ ꯍꯥꯏꯕ
ꯀꯗꯥꯏꯗ
ꯑꯗꯨꯝ ꯀꯣꯏꯕꯅꯤꯅꯦ ꯀꯩꯅꯣꯅꯁꯨ
ꯑꯁ ꯄꯩꯁꯥ ꯂꯩꯇꯦꯗ ꯀꯣꯏꯕ ꯆꯠꯅꯤꯡꯉꯥꯏ ꯅꯪ ꯑꯣꯐꯔ ꯇꯧꯒꯦꯔꯣ
ꯑꯥꯎ ꯑꯩ ꯄꯨꯊꯣ ꯀꯦ ꯌꯥꯏ ꯍꯣꯏ
ꯅꯪꯗꯤ ꯄꯩꯁꯥ ꯄꯥꯏꯕꯅꯤꯅ ꯄꯩꯁꯥ ꯄꯨꯊꯣꯛꯂꯣꯅꯦ ꯑꯩꯒꯤꯗꯤ ꯂꯥꯏꯔꯕ ꯃꯆꯥꯅꯤꯅ ꯄꯩꯁꯥꯒ ꯂꯩꯇ ꯠꯇꯦꯗ
ꯑꯩꯁ ꯅꯥꯏꯇ ꯏꯃꯥꯅ ꯄꯨꯔꯛꯄꯗꯣ ꯑꯩꯁꯨ ꯄꯨꯊꯣꯛꯇꯣꯏꯅꯦ ꯀꯩꯅꯣ
ꯄꯩꯁꯥ ꯂꯩꯇꯕꯅꯤꯅ ꯆꯥꯅꯤꯉꯥꯏ ꯐꯥꯎ ꯂꯩ ꯂꯩꯇ꯭ꯔꯦ ꯊꯤ ꯐꯥꯎ ꯐꯥꯏ ꯊꯣꯡꯅꯤꯡꯉꯥꯏ ꯂꯩꯇ꯭ꯔꯦ
ꯑꯁ ꯑꯗꯨꯃꯥꯏ ꯍꯥꯏꯔꯛꯀꯅꯣ
ꯐꯤ ꯐꯥꯎ ꯐꯥꯏꯗꯣꯟꯅꯤꯉꯥꯏ ꯂꯩꯇ꯭ꯔꯦ ꯏꯁꯤꯡ ꯉꯥꯛꯇ ꯊꯛꯑꯒ ꯂꯩꯕꯅꯦ ꯏꯁꯤꯡ ꯏꯁꯤꯡ ꯞ ꯐꯥꯏꯔꯒ ꯂꯩꯔꯤꯅꯦ ꯊꯤ ꯐꯥꯏꯅꯤꯡꯉꯥꯏ ꯂꯩꯦ
ꯌꯥꯔꯦ ꯍꯥꯏꯒꯅꯨ ꯍꯥꯏꯕ ꯁꯤꯒꯨꯝꯕ ꯋꯥꯗꯣ
ꯅꯪ ꯄꯩꯁꯥ ꯂꯩꯔꯗꯤ ꯑꯩꯉꯣꯟꯗ ꯑꯝꯇ ꯀꯥꯞꯂꯛꯎꯅꯦ
ꯀꯌꯥꯅꯣ ꯑ ꯑ ꯑꯦꯥꯄ ꯑꯦ ꯍꯣꯏ
ꯅꯣꯏ ꯑꯗꯨꯋꯥꯏꯗ ꯅꯣꯡ ꯆꯨꯗ꯭ꯔꯣ
ꯍꯧꯖꯤꯛꯇꯤ ꯂꯦꯞꯈ꯭ꯔꯦ ꯅꯣꯡ ꯆꯨꯕ ꯉꯁꯥꯏꯗꯗꯤ ꯈꯤꯇꯪ ꯆꯨꯔꯝꯃꯦ
ꯅꯣꯡ ꯆꯨꯕꯅ ꯐꯔꯦ ꯑꯁꯤꯗꯗꯤ ꯁꯥꯃꯟꯕꯅ ꯂꯣꯏꯔꯦ
ꯅꯨꯡꯁꯤꯠ ꯌꯥꯝꯁꯤꯜꯂꯦ ꯑꯗꯨꯒꯤꯅꯦ ꯅꯨꯡꯁꯤꯠ ꯌꯥꯝ
ꯑꯣ ꯅꯨꯡꯉꯥꯏꯔꯦ ꯁꯤꯗꯤ ꯁꯤꯠꯄꯅ ꯁꯤꯗꯁꯨ ꯅꯨꯡꯁꯤꯠ ꯁꯤꯗꯁꯨ ꯁꯥꯏꯗ ꯎ ꯄꯥꯟꯝꯕꯤ ꯂꯩꯇꯕꯒꯤ
ꯀꯣꯛꯅ ꯃꯔꯣꯟ ꯑꯃ ꯆꯤꯛꯄꯅꯦ ꯃꯄꯥꯟ ꯊꯣꯛꯄ ꯌꯥꯗ꯭ꯔꯦ ꯅꯨꯡ ꯑꯁꯤ ꯁꯤꯠꯄꯅ ꯅꯪꯗꯤ ꯁꯥ ꯊꯣꯡꯕ ꯍꯧꯗ꯭ꯔꯤꯕꯣ
ꯊꯣꯡꯕ ꯍꯧꯗ꯭ꯔꯦ ꯉꯥꯏꯍꯥꯛ ꯂꯩꯥꯏꯔꯤꯗꯤ ꯊꯣꯡꯉꯅꯤ ꯑꯩꯁꯨ ꯀꯔꯤ ꯊ ꯍꯣꯡꯁꯍꯤ ꯊꯣꯡꯅꯤꯡꯉꯥꯏ ꯐꯥꯎ ꯂꯩꯇꯦ ꯇꯥꯕ꯭ꯔꯣ ꯂ ꯍ ꯂ ꯇꯄ ꯍꯜꯂꯣ ꯇꯥ ꯄꯨ꯭ꯔ ꯑꯣꯁꯝꯁꯤꯕꯣ